ꯑꯦꯁ ꯀꯩꯗꯧꯔꯤꯅꯣ
ꯀꯔꯤꯁꯨ ꯇꯧꯗꯦ ꯆꯥꯛ ꯆꯥꯔꯕꯣ
ꯂꯥꯔꯤ ꯍꯧꯖꯤꯛꯅ ꯊꯣꯡꯗꯣꯔꯦ
ꯊꯦꯡꯈ꯭ꯔꯦ ꯍꯦ ꯍꯣꯏꯗꯤ ꯊꯣꯡꯕ ꯂꯣꯏꯔꯦ ꯆꯥꯗꯤ ꯆꯥꯗ꯭ꯔꯤ
ꯉꯁꯥꯏꯗꯣ ꯀꯩꯅꯣ ꯊꯕꯛ ꯑꯃ ꯆꯠꯂꯒ ꯍꯜꯂꯛꯕ ꯀꯥꯟꯗ ꯆꯥꯛ ꯂꯥꯃꯟꯕꯒꯤ ꯏꯁꯄꯥꯏꯁꯤ ꯅꯨꯗꯜꯁꯇ ꯊꯣꯡꯉꯉꯒ ꯆꯥꯛ ꯆꯥꯏꯌꯦ ꯏꯔꯨꯑꯦ ꯗꯨꯢꯅꯤꯗ ꯅꯣꯏꯗꯤ ꯊꯔꯣꯏ
ꯊꯔꯣꯏ ꯊꯔꯣꯏ ꯅꯠꯇꯦ ꯊꯔꯣꯏꯅ ꯇꯦꯍꯦ ꯍꯌꯦꯡ ꯆꯥꯗꯕꯅꯦ ꯉꯁꯤꯗꯤ ꯍꯋꯥꯏ ꯑꯃ ꯀꯩꯅꯣ ꯃꯃꯤꯡ ꯀꯥꯎꯈ꯭ꯔꯦ ꯑꯩꯗꯣ ꯅꯍꯥꯟ ꯑꯩꯈꯣꯏ ꯋꯥꯆꯦꯞꯇ ꯊꯥꯕꯤꯔꯛꯄꯗꯣ ꯀꯦꯖꯤꯗ ꯁꯤꯛꯁꯇꯤ ꯍꯥꯏꯅ ꯑꯩꯈꯣꯏ ꯑꯩꯈꯣꯏ ꯈꯨꯟꯒꯤ ꯋꯥꯆꯦꯞ ꯇ ꯃꯇꯔ ꯅꯠꯇꯕ ꯈꯨꯟꯒꯤ ꯋꯥꯆꯦꯞꯇ ꯊꯔꯥ ꯊꯥꯕꯗꯨ
ꯀꯥꯎꯈꯔ꯭ꯦ ꯑꯣ ꯈꯪꯉꯦ ꯈꯪꯉꯦ ꯑ ꯔꯁꯅꯥ ꯔꯁ
ꯔꯁꯅꯥ ꯃꯥꯜ ꯍꯣꯏ ꯔꯥꯁ ꯔꯁꯅ ꯍꯋꯥꯏ ꯔꯁꯅ ꯐ
ꯑꯗꯨꯁꯨ ꯍꯥꯎꯅꯤ ꯐꯖꯅ ꯊꯣꯡꯔꯗꯤ ꯑꯂꯨ
ꯎꯝ ꯑꯩ ꯊꯣꯡꯗꯦ ꯑꯩꯈꯣꯏ ꯏꯅꯦꯕ ꯏꯅꯤꯡꯦꯝꯕꯣꯛ ꯊꯣꯡꯉꯤ
ꯑꯣ ꯑꯗꯨꯗꯣ ꯑ ꯔꯁꯅ ꯑꯗꯣ ꯌꯥꯝ ꯇꯧꯔꯒ ꯑꯗꯨꯗꯣ ꯌꯥꯝꯒꯗꯕꯀꯣ ꯑꯗꯨꯒ ꯑꯗꯨ ꯈꯛꯇ ꯐ꯭ꯔꯥꯏ ꯇꯧꯔꯕꯗꯣ ꯐꯖꯅ ꯐ꯭ꯔꯥꯏ ꯇꯧꯔ ꯊꯣꯡꯕꯗꯣ ꯌꯥꯝ ꯍꯥꯎꯕꯅꯤꯍꯦ ꯆꯥ ꯌꯥꯝ ꯆꯪꯃꯅꯤ
ꯇꯧꯕ ꯇꯥꯔꯦ
ꯍ
ꯅꯣꯡꯃ ꯇꯧꯒꯦ ꯂꯣꯏꯈꯔ꯭ꯦꯗ ꯔꯁꯅꯥꯁꯨ ꯑꯃꯨꯛ ꯂꯩꯔꯒ ꯇꯧꯗꯣꯏꯅꯦ ꯅꯦꯛꯁ ꯇꯥꯏꯝ
ꯌꯥꯝ ꯄꯤꯕ꯭ꯔꯥꯗꯣ
ꯌꯥꯝ ꯀꯦꯖꯤ ꯁꯤꯛꯁꯇꯤ ꯅꯦ ꯍꯣꯏ ꯌꯥꯝꯗꯤ ꯌꯥꯝꯃꯤ ꯍꯣꯏ ꯑꯗꯣ ꯃꯥꯒꯤ ꯀꯕꯥꯔꯗꯨꯅ ꯎꯝ ꯇꯥꯡꯉꯤ ꯇꯥꯡꯉꯤꯗ ꯃꯥꯒꯤ ꯀꯕꯔꯗꯨꯅ ꯌꯥꯝꯃꯤꯗ
ꯑ
ꯃꯔꯨꯗꯣ ꯎꯝ ꯌꯥꯝꯗꯦꯕ
ꯑꯣ
ꯅꯣꯏ ꯀꯩ ꯏꯟꯁꯥꯡ ꯆꯥꯒꯦꯕ ꯑꯩ ꯀꯩ ꯏꯟꯖꯥꯡ ꯊꯣꯡꯒꯦꯕ
ꯀꯥꯡꯁꯣꯏ
ꯑꯣ ꯅꯪ ꯊꫭꯡꯕ꯭ꯔꯥ
ꯎꯝ
ꯅꯃꯥꯟꯅꯕꯤ ꯂꯥꯛꯇ꯭ꯔꯤꯌꯦ ꯑꯦ ꯂꯥꯛꯈ꯭ꯔꯦꯀꯣ
ꯎꯝ
ꯑꯣ ꯑꯣ
ꯍꯂꯦ
ꯑꯈꯣꯏ ꯃꯔꯨꯞ ꯍꯥꯏꯗꯣꯏꯅꯦ ꯅꯃꯥꯟꯅꯕꯤ ꯈꯛꯇ ꯍꯥꯏꯌꯦ ꯍꯥꯏꯗꯣ
ꯀꯥꯎꯈ꯭ꯔꯦ
ꯃꯤ ꯌꯥꯝ ꯎ ꯁꯤꯗꯕ ꯈꯨꯅꫭꯛ ꯃꯥꯟꯗ꯭ꯔꯣ ꯇꯧꯔꯒ ꯅꯠꯇꯦ ꯅꯠꯇꯦꯗ ꯅꯣꯏꯕꯨ ꯌꯥꯝ ꯅꯨꯡꯁꯤ ꯆꯤꯔꯤꯁꯤꯕꯨ ꯀ ꯀꯃꯥꯏ ꯎꯁꯤꯠ ꯎꯁꯥꯠꯇꯕ ꯇꯧꯅ ꯇ ꯇꯧꯗꯦꯗꯥ
ꯑꯃꯗꯤ ꯀꯗꯥꯏꯗ ꯆꯠꯈ꯭ꯔꯦ
ꯑꯩꯌꯦꯝ ꯇꯤ ꯕꯤ ꯌꯦꯡꯉ ꯂꯩ
ꯑꯣ ꯉꯁꯥꯏꯗ ꯎꯝ ꯅꯣꯏ ꯅꯣꯏꯒꯤ ꯂꯩ ꯂꯩꯀꯥꯏꯒꯤ ꯑ ꯂꯩꯁꯥꯕꯤ ꯑꯃꯒꯤ ꯁ꯭ꯇꯦꯇꯁꯇ ꯎꯑꯦ ꯃꯥꯒꯤ ꯀꯩꯅꯣ ꯑꯪꯀꯜꯒ ꯂꯩꯕꯗꯣ ꯂꯥꯛꯑꯣ ꯂꯥꯛꯑꯣ ꯍꯥꯏꯔꯒ ꯁꯨꯡꯂꯥꯛ ꯂꯥꯛꯗꯕꯒꯤꯗꯣ ꯁ ꯅꯣꯛꯅꯤꯡꯉꯤꯍꯦ ꯍꯧꯖꯤꯛꯀꯥꯟ ꯑꯗꯨꯃꯥꯏꯅ ꯇꯧꯔ ꯑꯁ ꯑꯈꯣꯏ ꯅꯣꯏꯒꯤ ꯂꯩꯀꯥꯏꯒꯤ ꯂꯩꯁꯥꯕꯤꯗꯣ
ꯋꯥꯡꯕꯗꯨꯔꫭ
ꯎꯝ ꯀꯪꯕꯗꯣ
ꯑꯣꯖꯥ ꯇꯧꯕꯗꯣ
ꯅꯠꯗꯦꯗ ꯀꯗꯥꯏꯗꯒꯤ ꯑꯃꯗꯣ ꯃꯅꯤꯡꯗ ꯂꯩꯕꯗꯣ ꯒꯥꯡꯃꯩ
ꯑꯣ ꯑꯣ ꯑꯣ ꯑꯣ ꯈꯪꯉꯦ ꯈꯪꯉꯦ ꯑꯗꯣ ꯑꯣ ꯍꯣ ꯍꯣ ꯍꯣ ꯍꯣ ꯅꯪꯉꯣꯟꯗ ꯇꯧꯔꯛꯄ꯭ꯔꯥ ꯐꯣꯟ
ꯅꯠꯗꯦ ꯃꯥꯒꯤ ꯁ꯭ꯇꯦꯇꯁꯗ ꯎꯋꯦ ꯍꯥꯏꯕꯅꯦ
ꯑꯣ ꯑꯣ ꯀꯔꯤ ꯀꯔꯤ ꯀꯃꯥꯏꯅ ꯊꯥꯕ
ꯂꯥꯛꯑꯣ ꯂꯥꯛꯑꯣ ꯍꯥꯏꯔꯒ ꯁꯨꯂꯥꯛꯑꯣ ꯂꯥꯛꯇꯕꯗꯣ
ꯎꯝ ꯑꯩꯉꯣꯟꯗ ꯑꯩꯉꯣꯟꯗ ꯍꯥꯏꯕ꯭ꯔꯥ ꯃꯥꯗꯣ
ꯁ꯭ꯇꯦꯇꯁꯇ ꯊꯝꯃꯦ ꯍꯥꯏꯕꯅꯦ
ꯑꯣ ꯑꯣ ꯑꯣ ꯒ꯭ꯌꯥꯟ ꯇꯥꯗ꯭ꯔꯦ ꯀꯣꯛꯁꯦ ꯌꯥꯗ꯭ꯔꯦ ꯑꯩꯗꯤꯀꯣ ꯑꯩ ꯍꯣꯔꯦꯟ ꯍꯪꯒꯦ ꯑꯃꯨꯛ ꯅꯉꯣꯟꯗ
ꯕꯤꯔꯣꯏ ꯑꯍꯍꯍ
ꯑꯍꯍꯍ ꯇꯥꯃꯣ ꯍꯦꯛ ꯀꯔꯤꯅꯣ ꯍꯦ ꯃꯤ ꯄꯤꯁꯨ
ꯅꯨꯡꯁꯤꯌꯦꯍꯦ ꯑꯗꯣ ꯃꯥꯗꯣ ꯃꯤ ꯀꯅꯥꯒꯣꯟꯗꯁꯨ ꯂꯥꯛ ꯇꯃꯥꯂꯦ ꯂꯥꯛꯇꯕ꯭ꯔꯥ ꯁꯨꯡꯌꯥ ꯌꯥꯗ꯭ꯔꯒ ꯂꯩꯕꯗꯣ ꯏꯁꯁ ꯑꯁ ꯅꯪꯒꯤ ꯅꯆꯥꯟꯅꯨꯄꯤꯗꯣ
ꯑꯣ ꯑꯣ ꯑꯣ ꯑꯣ ꯑꯣ ꯑꯣ ꯑꯣ ꯒꯌ꯭ꯥꯟ ꯇꯥꯔꯦ ꯒꯌ꯭ꯥꯟ ꯇꯥꯔꯦ
ꯃꯤ ꯀꯟꯅꯥ ꯉꯣꯟꯗ
ꯑꯣ ꯂꯥꯛ ꯗꯦ ꯂꯥꯛ ꯗꯦ ꯍꯧꯖꯤꯛ ꯀꯅꯤ ꯀꯣ ꯃꯥ ꯃꯥ ꯅꯥꯕꯗꯣ ꯅꯥꯕꯗ ꯍꯦꯛ ꯂꯣꯏꯕꯒꯀꯣ ꯑꯁ ꯌꯥꯝ ꯐꯤꯡꯕꯗꯣ ꯌꯥꯝ ꯐꯤꯡꯕꯗꯣ ꯑꯩꯈꯣꯏ ꯑꯩꯈꯣꯏꯗ ꯃꯤꯁꯨ ꯂꯥꯛꯇꯕꯀꯣ ꯎꯝ ꯑꯩꯈꯣꯏꯗꯁꯨ ꯃꯤ ꯃꯤ ꯂꯩꯀꯥꯏꯒꯤ ꯃꯤꯁꯨ ꯂꯥꯛꯇꯦꯕ ꯃꯤ ꯑꯇꯩꯗꯤ ꯂꯥꯛꯑꯦꯗꯤ ꯃꯤꯇꯤꯡꯒꯤ ꯒꯨꯝꯕꯅꯤꯀꯣ ꯑꯗꯣ ꯑꯩ ꯏꯕꯥꯅꯤ ꯈꯠꯇ ꯑꯗꯨꯝ ꯂꯩꯕꯒꯤꯀꯣ ꯑꯩꯊꯣꯛ ꯑꯩꯊꯣꯛ ꯇ꯭ꯔꯗꯤ ꯃꯤ ꯂꯥꯛꯇ꯭ꯔꯤ
ꯎꯝ
ꯑꯩ ꯊꯣꯛ ꯑꯩ ꯊꯣꯛꯑꯗꯤ ꯊꯣꯛꯈ꯭ꯔꯦ ꯑꯩ ꯊꯣꯛꯑꯖꯨꯀꯣ ꯃꯣꯏꯗꯤ ꯑꯩꯈꯣꯏꯔꯣꯝꯗ ꯑꯗꯨꯝ ꯂꯥꯛꯇꯦꯕ ꯍ ꯑꯩꯈꯣꯏ ꯑꯩꯈꯣꯏ ꯑꯩꯈꯣꯏꯕꯨ ꯀꯤꯕ꯭ꯔꯥ ꯈꯪꯗꯦ ꯐꯤ ꯇꯧꯗꯕꯒꯤꯔꯣ ꯈꯪꯗꯦ ꯒ꯭ꯌꯥꯟ ꯇꯥꯗ꯭ꯔꯦ ꯑꯩꯗꯤ
ꯑꯣ ꯀꯩꯅꯣ ꯇꯧꯕꯤ ꯏꯅꯦꯗ ꯎꯝ
ꯔꯤꯑꯣꯡꯗꯗꯤ ꯐ꯭ꯔꯤ ꯇꯧꯋꯦꯗ ꯑꯗꯨꯕꯨ ꯀꯩꯅꯣ ꯈꯪꯗꯦ ꯃꯣꯏꯗꯤ ꯑꯗꯨꯝ ꯃꯣꯏꯗꯤ ꯂꯛꯇꯦꯗꯥ ꯑꯗ ꯇꯨꯒꯤꯅꯦ
ꯎꯈꯔ ꯔꯁ ꯄꯦꯛꯀꯇꯕꯤꯅꯤꯗ ꯑꯗꯨ ꯂꯥꯛꯔꯕ ꯑꯗꯨꯝ ꯀꯩꯅꯣ ꯇꯧꯔ ꯂꯩꯏꯔꯗꯤ ꯌꯥꯔꯣꯏꯗ
ꯎꯝ ꯔꯁ ꯅ ꯐꯥꯔꯦ ꯍꯣꯏ
ꯍꯨꯝ
ꯅꯣꯛꯅꯤꯡꯏꯗ ꯑꯥꯝ꯫
ꯀ꯭ꯔꯤ ꯀ꯭ꯔꯤ꯫
ꯉꯁꯤꯗꯤ ꯁꯥꯏꯀꯣ꯫
ꯉꯥꯁꯤ ꯑꯁ ꯈꯪꯗꯦꯗ ꯑꯩꯗꯤ꯫
ꯑꯣ ꯅꯪꯗꯤ ꯏꯪꯉ ꯃꯥꯜꯂꯦ ꯍꯣꯏ ꯍꯣꯏ ꯅꯨꯡꯉꯥꯏꯅ ꯂꯩꯕꯅꯤꯅꯀꯣ꯫
ꯅꯨꯡꯉꯥꯏꯗꯦꯕ ꯂꯩꯅꯤꯡꯗꯦ꯫
ꯑꯁꯍ ꯑꯁ ꯑꯩꯗꯤ ꯉꯁꯥꯏ ꯑꯣꯛꯁꯥ ꯂꯧꯕ ꯆꯠꯂꯒ ꯌꯥꯝ ꯁꯥꯏꯗꯥ ꯑꯩꯗꯤ꯫ ꯑꯩꯒꯤ ꯃꯥꯏꯁꯦ ꯏ ꯇꯤꯡ ꯇꯧꯔꯒꯀꯣ ꯗꯨꯝ ꯄꯤꯝꯄꯜꯗꯣ ꯑꯣꯛꯆꯥꯛ ꯑꯣꯛꯆꯥꯛ
ꯑꯣꯒꯤ ꯃꯆꯥ ꯑꯍꯦꯟ
ꯑꯣ ꯑꯣꯛꯀꯤ ꯆꯥꯛ ꯑꯣꯛꯀꯤ ꯆꯥꯛ ꯑꯗꯣ ꯂꯧꯕ ꯆꯠꯄ ꯑꯗꯣ ꯑꯩꯁꯨ ꯌꯥꯝ ꯃꯊꯛ ꯇ ꯑꯩꯗꯨ ꯌꯥꯝ ꯌꯥꯝ ꯁꯥꯏ
ꯑꯗꯨ ꯑꯥ ꯅꯥꯍꯟ ꯏꯃꯥꯟꯅꯕꯤꯅꯥ ꯑꯃ ꯍꯥꯏꯕꯗꯣ ꯑꯗꯨ ꯇꯩꯗꯦ
ꯑꯣ ꯉꯁꯤ ꯈꯇꯥ ꯇꯩꯌꯦ ꯉꯁꯤ ꯈꯇꯥ ꯅꯤꯡꯁꯤꯡꯗꯦ ꯀꯩꯅꯣ ꯃꯥꯗꯔ ꯑꯣꯏꯕꯅꯤꯅ ꯏꯁꯀꯤꯟ ꯏꯁ ꯉꯁꯤ ꯇꯩ ꯍꯥ ꯉꯁꯥꯏ ꯑꯩ ꯏꯔꯨꯊꯣꯛ ꯏꯔꯨꯕ ꯂꯣꯏꯔꯒ ꯇꯩꯌꯦ
ꯑꯗꯨꯝ ꯅꯨꯡꯇꯤꯒꯤ ꯑꯗꯨꯝ ꯇꯩꯌꯣ
ꯅꯨꯡꯇꯤꯒꯤ ꯇꯩ ꯇꯩꯔꯒ ꯌꯦꯡꯒꯦ ꯍꯣꯏ ꯅꯨꯡꯇꯤꯒꯤ ꯇꯩꯔꯒ ꯑꯁ ꯄꯤꯝꯄꯜꯗꯣ ꯏꯇꯤꯡ ꯇꯧꯕꯗꯣ
ꯗꯔꯖꯤꯛ ꯊꯣꯛꯄꯩ ꯀꯩꯅꯣ
ꯍꯧꯖꯤꯛꯇꯤ ꯇꯧꯗ꯭ꯔꯦ ꯑꯁꯤ ꯑꯗꯨ ꯇꯩꯔꯒ ꯀꯣ ꯁꯥ ꯁꯥꯕꯒꯤ ꯏꯁꯤꯡ ꯇꯧꯗ꯭ꯔꯦ ꯍꯧꯖꯤꯛꯇꯤ
ꯎꯝ
ꯀꯩꯅꯣ ꯃꯥꯒꯤ ꯎꯝ ꯍꯟ ꯍꯟꯅꯤꯗꯣ ꯁꯥꯕꯒꯤ ꯏꯖꯤꯡ ꯇꯧꯗ꯭ꯔꯦ ꯅꯨꯡꯉꯥꯏ ꯍꯥ ꯃꯔꯛ ꯅꯨꯡꯁꯥ ꯁꯥꯔꯤꯁꯤꯀꯣ ꯏꯇꯤꯡ ꯇꯧꯑꯦ ꯄꯤꯝꯄꯜꯁꯤꯡꯗꯣ
ꯑꯧ ꯍꯨꯃꯥꯡ ꯊꯣꯛ ꯍꯨꯃꯥꯡ ꯊꯣꯛꯑꯦ ꯍꯨꯃꯥꯡ ꯊꯣꯛꯔꯗꯤꯀꯣ ꯑꯩ ꯄꯤꯝ ꯄꯔꯒ ꯏꯇꯤꯡ ꯁꯛꯁꯦ ꯊꯤꯕꯁꯤꯅ ꯊꯤꯕꯁꯤꯅ ꯈꯪꯗ꯭ꯔꯦ ꯏꯀꯥꯏꯖꯔꯦ ꯅꯣꯏ ꯅꯣꯏꯕꯨ
ꯅꯣꯅꯤꯡꯉꯤꯍꯦ ꯅꯣꯏꯒꯤ ꯐꯦꯁꯇꯨ ꯌꯥꯝ ꯐꯖꯔꯕ
ꯄꯤꯖꯦ
ꯁꯤꯗꯣ ꯍꯥꯏꯔꯛꯏꯅꯦ ꯅꯣꯏꯒꯤ ꯑꯁ
ꯅꯣꯏꯒꯤ ꯃꯥꯏꯗꯤ ꯐꯖ ꯐꯖꯅ ꯀꯩꯅꯣ ꯄꯤꯝꯄꯜꯁ ꯊꯣꯛꯇꯕ ꯃꯥꯜꯂꯦꯀꯣ ꯍꯧꯖꯤꯛꯀꯥꯟꯗꯤ
ꯄꯤꯝꯄꯜꯁꯇꯤ ꯊꯣꯛꯇꯦ
ꯑꯣ ꯃꯥ ꯏꯃꯥꯟꯅꯕꯤ ꯑꯃꯗꯤ
ꯊꯣꯛꯇꯦ ꯏꯃꯥꯟꯅꯕꯤ ꯑꯃꯗꯤ ꯑꯁ ꯌꯥꯝ ꯐꯖꯕꯅꯤꯗꯥ ꯃꯥꯒꯤ ꯃꯥꯏꯗꯤ ꯍꯜꯂꯣ
ꯄꯇꯥꯔ
ꯎꯝ
ꯑꯣ ꯕꯦꯕꯤ ꯑꯝ ꯏꯃꯥꯟꯅꯕꯤ ꯑꯃꯗꯤ ꯊꯣꯛꯇꯕ꯭ꯔꯥ ꯄꯤꯝꯄꯜ ꯑꯣ
ꯐꯩꯒꯣ ꯃꯣꯏꯒꯤ ꯃꯥꯏꯗꯤ ꯁꯇꯣꯖꯦ
ꯐꯩꯑꯌꯦ ꯐꯩꯌꯦꯦ ꯑꯗꯨꯒꯨꯝꯕꯅꯦ ꯑꯩꯅ ꯄꯥꯝꯁꯤ ꯄꯨꯔꯥ ꯏꯁꯃꯨꯠ ꯑꯣꯏꯔꯒꯀꯣ ꯌꯥꯝꯅ ꯉꯧꯗ꯭ꯔꯁꯨꯀꯣ
ꯑꯁ ꯉꯧꯗ꯭ꯔꯁꯨ ꯏꯁꯃꯨꯠ ꯑꯣꯏꯕꯗꯣ ꯀꯝꯄ꯭ꯂꯦꯛꯁꯟ ꯑꯣ ꯑꯩꯁꯨꯅꯤꯅꯦ
ꯃꯥꯏ ꯈꯛꯇ ꯅꯠꯇꯦ ꯑꯩ ꯑꯩ ꯍꯦꯟ ꯂꯦꯛ ꯑꯩꯒꯤ ꯏꯁꯀꯤꯟꯁꯤꯡꯁꯦꯀꯣ ꯑꯁ ꯑꯗꯨꯝ ꯑꯦꯂꯔꯖꯤ ꯑꯣꯏꯒꯜꯂꯦ ꯑꯩꯗꯤ
ꯉꯁꯤ ꯍꯧꯖꯤꯛꯀꯥꯟꯒꯤ ꯃꯄꯣꯛꯁꯤꯗꯤꯀꯣ ꯑꯗꯨ ꯑꯩ ꯍꯥꯏꯕꯤꯒꯦ ꯍꯧꯖꯤꯛꯀꯥꯟꯒꯤ ꯃꯄꯣꯛꯁꯤꯗꯤ ꯋꯥꯡꯉꯔꯣꯏ
ꯀꯔꯤ
ꯀꯀꯗꯧꯕ ꯑꯁ ꯃꯄꯣꯛ ꯑꯃꯗ ꯍꯥꯏꯁ
ꯎ
ꯍ ꯀ ꯂꯁꯟ ꯈꯖ ꯈꯔ ꯐꯖꯅ ꯊꯣꯛꯅꯤꯡꯉꯥꯏ ꯇꯧꯕ ꯇꯥꯔꯦ
ꯑꯁ ꯑ ꯎꯝ ꯃꯗ ꯑꯩꯈꯣꯏꯒꯤꯁꯦ ꯀꯩꯅꯣ ꯑꯁ ꯀꯩꯅꯣ ꯌꯥꯝꯈ꯭ꯔꯦꯍꯦ ꯀꯂꯔ ꯈꯨꯌꯥꯝ ꯇꯧꯈ꯭ꯔꯦ ꯌꯦꯟꯖꯥꯡꯗꯣ ꯃꯆꯨ꯫
ꯄꯪꯗꯣꯡ ꯊꯣꯡ ꯄꯪꯆꯥ ꯆꯥꯑꯣꯗ ꯃꯤ ꯑꯅꯤ ꯑꯍꯨꯝꯅꯤꯅ ꯄꯪꯆꯥ ꯆꯥꯕꯗꯣ ꯍꯥꯎꯅꯤ ꯃꯤ ꯑꯃꯈꯛꯇ ꯑꯣꯏꯔꯗꯤ ꯍꯥꯎꯗꯦ꯫
ꯑꯩꯈꯣꯏ ꯆꯥꯛ ꯆꯥꯛ ꯌꯥꯝ ꯆꯥꯗꯦ ꯍꯧꯖꯤꯛ꯫ ꯀꯣꯛꯇꯥ ꯑꯃꯁꯨ
ꯑꯩꯁꯨ ꯑꯁ ꯑꯩ ꯑꯩꯁꯨ꯫ ꯀꯣ ꯆꯥꯛ ꯆꯥꯛ ꯆꯥꯗꯦ ꯆꯥꯛ ꯌꯥꯝ ꯆꯥꯕ ꯉꯝꯗꯦ꯫
ꯑꯁꯤ ꯇꯤꯝ ꯐꯤꯁ ꯈꯔ ꯆꯧꯕꯗꯣ꯫ ꯇꯥꯝ ꯐꯤꯁ ꯈꯔ ꯆꯥꯎꯕ ꯍꯟꯗ꯭ꯔꯦꯠꯒꯨꯝꯕ꯫ ꯄꯤꯕ ꯑꯃ ꯂꯩꯕꯗꯣ꯫ ꯑꯗꯨꯅꯦꯕ ꯑꯩꯈꯣꯏꯅ ꯆꯥꯛ ꯆꯥꯕ꯫ ꯑꯗꯨ ꯑꯃ ꯑꯣꯏꯔꯁꯨ ꯆꯥꯕ ꯉꯝꯗꯦꯕ꯫
ꯑ ꯑꯁ ꯑꯗꯨꯗꯤ ꯅꯣꯏ ꯆꯥꯗ꯭ꯔꯦ ꯍꯦ꯫
ꯇꯧꯅꯦꯕ꯫
ꯎꯝ ꯎꯝ ꯍꯣꯏ ꯍꯣꯏ ꯑꯩ ꯍꯣꯔꯦꯟ ꯇꯧꯔꯒꯦ ꯑꯃꯨꯛꯀꯣ꯫ ꯑꯩ ꯇꯥꯕ꯭ꯔꯥ ꯎꯝ ꯎꯝ ꯎꯝ ꯍꯣꯔꯦꯟ ꯇꯧꯔꯛꯒꯦ ꯎꯝ꯫